ꯇꯥꯔꯕꯣ ꯑꯩꯈꯣꯏ ꯁꯤꯅꯩꯌꯦ ꯁꯤꯅ ꯑꯍꯥꯟꯕ꯭ꯔꯣ
ꯑꯁꯤꯅ ꯉꯁꯤꯅ ꯉꯁꯤꯒꯤ ꯉꯁꯤꯒꯤꯗꯤ ꯉꯁꯥꯏ ꯉꯁꯥꯏꯗꯨꯅ ꯑꯍꯥꯟꯕꯗ
ꯑꯅꯤꯁꯨꯨꯗꯩꯩ ꯅꯠꯇ꯭ꯔꯣꯁꯤꯅ
ꯑꯗꯣ ꯉꯁꯥꯏꯗꯨꯗꯤ ꯂꯧꯗ꯭ꯔꯦ ꯍꯥꯏꯗꯨꯗꯤ
ꯂꯧꯗ꯭ꯔꯦ ꯂꯧꯗ꯭ꯔꯦ ꯑꯥ ꯑꯗꯨꯅꯦꯕ ꯅꯪꯒꯤ ꯌꯥꯎ ꯅꯪꯒꯤ ꯐꯣꯟ ꯅꯝꯕꯔ ꯑꯝꯇ ꯌꯥꯎꯔꯝꯗꯦ ꯑꯩꯅ ꯑꯩꯈꯣꯏꯅ ꯁꯥꯟꯅꯩꯁꯦ ꯐꯣꯟ ꯀꯣꯜ ꯑꯅꯤ ꯃꯥꯟꯒꯦꯕ ꯑꯩ ꯀꯣꯛꯁꯤꯗ ꯈꯪꯉꯕ
ꯅꯠꯇꯦ ꯉꯁꯥꯏ ꯑꯅꯤ ꯅꯠꯇꯦꯕꯀꯣ ꯑꯃꯇꯪ ꯁꯥꯟꯅꯗ ꯉꯥꯏꯔꯤꯕ ꯑꯃꯗꯣ ꯂꯧꯗ꯭ꯔꯦ ꯍꯥꯏꯔꯦ ꯏꯆꯦꯅ
ꯂꯧꯗꯔꯦꯕ ꯅꯪꯒꯤ ꯑꯃꯠꯇ ꯑꯩ ꯐꯥꯛꯑ ꯌꯦꯡꯉꯝꯕꯅꯦꯕ ꯑꯗꯣ ꯃꯣꯏꯁꯦ ꯄꯩꯁꯥ ꯊꯥꯔꯝꯗꯥꯏꯒꯤ ꯀꯩꯅꯣꯝ ꯇꯧꯕ ꯃꯥꯜꯂꯦ ꯑꯦꯞꯁꯦ ꯑꯗꯨꯗꯨꯗ ꯆꯞ ꯆꯞꯄ ꯂꯩꯅꯈꯤꯕ ꯃꯥꯜꯂꯦꯕ
ꯎꯝ
ꯃꯥꯟꯗ꯭ꯔꯥ
ꯈꯪꯗꯤꯌꯦ
ꯆꯞꯄꯦꯕ ꯃꯣꯏꯗꯣ꯫ ꯑꯗꯨꯗꯤ ꯅꯪꯅ ꯂꯨꯄꯥ ꯂꯤꯁꯤꯡꯒꯤ ꯃꯌꯥꯅꯦꯕ ꯆꯪꯉꯛꯏꯁꯦ ꯅꯠꯇ꯭ꯔꯥ꯫
ꯑꯩꯒꯤ ꯆꯉꯛꯇ꯭ꯔꯤ ꯆꯪꯉꯛꯇꯧꯒꯤ ꯑ ꯅꯥꯏꯟꯇꯤ ꯇꯤ ꯇꯨ ꯅꯥꯏꯟ ꯅꯥꯏꯟꯇꯤ ꯇꯨ
ꯑꯩꯒꯤꯅ ꯀꯅꯣꯅꯦꯕ ꯅꯥꯏꯟꯇꯤ ꯅꯥ ꯊꯥꯔꯇꯤ ꯐꯥꯏꯞ ꯈꯛꯇꯅꯦꯕ꯫ ꯀꯃꯥꯏꯅ ꯇꯧꯔꯤꯖꯥꯠꯅꯣ꯫ ꯆꯪꯉꯛꯑꯕꯥ꯫ ꯐꯔꯦ ꯐꯔꯦ ꯕꯤꯠ ꯈꯔ ꯂꯩꯇ꯭ꯔꯣ ꯁꯤꯅ꯫
ꯂꯩ ꯍꯥꯏ ꯍꯥꯏꯕ ꯁꯥꯟꯅꯅꯤꯡꯕ ꯑꯃ ꯐꯥꯎꯋꯦ ꯍꯥꯏꯕ
ꯕꯤꯠ ꯈꯔ ꯂꯩꯌꯦꯕ
ꯑꯉꯥꯡ ꯑꯃꯁꯨ ꯁꯥꯟ ꯁꯥꯟꯂꯥꯛꯄꯗꯒꯤ ꯁꯥꯟꯅꯗꯣꯏ ꯇꯥꯍꯧꯔꯕꯅꯤ
ꯎꯝ ꯇ ꯍ ꯇ ꯂꯣꯋ ꯄꯩꯁꯥꯗꯨ ꯀꯗꯧꯗꯣꯏꯅꯣ ꯁꯤꯕꯨꯅꯕꯣ ꯉꯍꯥꯥꯏꯍꯥꯛ ꯑꯣꯏꯔꯤꯁꯤꯅꯥꯗ ꯂꯤꯁꯤꯡ ꯑꯃ ꯇꯥꯟꯕ ꯍꯥꯏꯁꯦꯥꯏꯍꯥꯛ ꯄꯣ ꯊꯥꯕ ꯇꯥꯔꯒꯅꯦ ꯑꯩꯈꯣꯏ ꯁꯤꯅꯥ ꯑꯩꯁꯦ ꯇ꯭ꯋꯦꯟꯇꯤ ꯐꯣꯔ ꯑꯋꯥꯔ ꯃꯇꯝ ꯃꯥꯡꯕ ꯅꯠꯇꯦꯗꯅ
ꯃꯥꯅꯦ
ꯉꯥꯏꯍꯥꯛꯅꯦꯕ ꯋꯔꯤ ꯁꯟꯅꯔꯤꯁꯦ ꯍꯥꯏꯁ ꯉꯥꯏꯍꯥꯛ ꯉꯥꯏꯍꯥꯛ ꯁꯪꯉꯀꯥꯟꯗ ꯁꯪꯉꯕꯣ ꯍꯥꯏꯅꯔꯒ ꯁꯥꯟꯝꯕꯅꯦꯕ
ꯎꯝ
ꯁꯤꯗꯤ ꯑꯗꯨꯝ ꯍꯥꯏꯕ ꯋꯥꯅꯦ ꯑꯩꯗꯤ ꯁꯤꯁꯦ ꯁꯣꯃꯣꯂꯥꯒꯤꯅ ꯀꯌꯥꯒꯤ ꯄꯥꯔꯖꯥꯠꯅꯣ
ꯑꯪꯗꯤ ꯃꯥꯏ ꯌꯥꯝꯌꯥꯝ ꯈꯣꯏꯗꯤ ꯂꯤꯁꯤꯡ ꯑꯃꯒ ꯆꯝꯕꯔꯤ
ꯑꯗꯣ ꯔꯤꯖꯦꯛ ꯆꯠꯄ ꯐꯅꯌꯥꯝ ꯌꯥꯎꯔꯝꯗꯣꯏꯅꯦ ꯃꯥꯏꯗꯣ ꯇꯔꯥꯃꯉꯥꯒꯤ ꯄꯥꯔꯤꯖꯥꯠꯂꯥ ꯅꯠꯇ꯭ꯔꯒ ꯀꯩꯒꯤ ꯑꯣꯏꯖꯥꯠꯅꯣꯕ
ꯈꯪꯗꯦ ꯑꯩꯒꯤꯁꯨ ꯔꯤꯇꯦ ꯊꯞꯄ ꯈꯔꯗꯤ ꯌꯥꯎꯔꯝꯅꯤ
ꯑꯩꯁꯨ ꯔꯤꯖꯩ ꯆꯠꯄ ꯍꯥꯏꯗꯤ ꯌꯥꯎꯝ ꯑꯗꯨꯣ ꯀꯌꯥꯒꯤꯅꯣ ꯈꯪꯅꯤꯡꯕ꯭ꯔꯣ ꯑꯗꯣ ꯆꯦꯛꯀꯤꯡ ꯇꯧꯔ ꯆꯦꯛꯀꯤꯡꯒꯤ ꯀꯔꯦꯛ ꯃꯥꯔꯁꯨ ꯊꯣꯛ
ꯑꯥ ꯈꯪꯅꯤꯡꯉꯤ ꯀꯃꯥꯏꯅꯅꯣ
ꯇꯔꯦꯡ ꯃꯁꯨ ꯊꯣꯛꯑꯗꯤ ꯑꯩꯈꯣꯏ ꯆꯦꯛꯁꯦ ꯁꯤꯃ ꯇꯧꯋꯦ ꯁꯤꯃ ꯇꯧꯋꯦꯗꯣ ꯈꯪꯅꯕ
ꯑ
ꯅꯠꯇꯔꯦ
ꯆꯥꯛ ꯊꯣꯡꯉꯤꯔꯣ ꯏꯆꯦ
ꯆꯥꯛ ꯊꯣꯡꯉꯤꯅꯦ ꯑꯉꯥꯡ ꯑꯃ ꯍꯋꯥꯏ ꯀꯩꯅꯣ ꯏꯟꯖꯥꯡ ꯅꯥꯄꯤ ꯊꯤꯜꯂꯛꯑꯝꯕ ꯑꯗꯨꯏꯁꯨ ꯉꯥꯏꯍꯥꯛ ꯑꯃꯨꯛ ꯊꯜꯂꯨꯔꯕ ꯏꯟꯖꯥꯡꯁꯦ ꯍꯥꯏꯗꯤ ꯃꯩꯗ ꯊꯣꯡꯕꯅꯤꯅꯀꯣ ꯂꯩꯗꯕꯁꯨ ꯌꯥꯗꯕꯅꯤꯅ ꯎꯄꯥꯏ ꯂꯩꯇꯦꯅꯦ ꯑꯗꯨꯅ
ꯀꯩꯖꯥꯡ ꯊꯣꯉꯦ
ꯍꯋꯥꯏ ꯃꯨꯁꯣꯏꯔꯤ ꯀꯥꯡꯁꯣꯏ ꯊꯣꯡꯖꯤꯜꯂꯦ
ꯑꯣ ꯐꯔꯦ ꯐꯔꯦ
ꯎꯝ
ꯆꯥꯕꯅꯤꯅ ꯅꯨꯡꯗꯤ ꯅꯨꯡꯉꯥꯏꯔꯝꯃꯣꯏ
ꯅꯨꯡꯉꯥꯏꯇꯦ ꯑꯗꯣ ꯑꯗꯨꯝ ꯍꯩꯅꯈ꯭ꯔꯦ ꯗ ꯏꯕꯦꯝꯃ ꯍꯥꯏꯗꯤ ꯀꯣ ꯀꯥ ꯀꯣꯛ ꯀꯥ ꯀꯣꯛ ꯀꯥ ꯏꯊꯟꯇ ꯍꯥꯏꯗꯤ ꯆꯥꯅꯤꯡꯉꯦ ꯂꯥꯝꯃꯦ ꯍꯥꯏꯔꯒꯀꯣ ꯐꯨꯛ ꯆꯣꯡꯗꯔꯒ ꯖꯔ ꯑꯊꯨꯒꯗꯕꯀꯣ ꯄꯣꯠ ꯑꯃ ꯌꯦꯡꯉꯒ ꯁꯠ ꯊꯣꯡꯉꯦꯗꯅ ꯑꯗꯨꯒ ꯑꯗꯨꯝ ꯆꯥꯕꯒꯤ ꯍꯩꯅꯕꯤꯖꯦ ꯁꯨꯝ ꯇꯧꯔꯛꯑꯕꯅꯤꯅ ꯍꯩꯅꯔꯕ ꯈꯪꯉꯕ ꯎꯝ
ꯁꯤ ꯀꯣꯔꯤꯌꯥꯟ ꯂꯦꯡꯒꯣꯏꯁ ꯑꯃ ꯇꯝꯃꯦ ꯍꯥꯏꯗꯣ ꯀꯩ ꯂꯦꯡꯒꯣꯏꯖꯅꯣꯕ
ꯀꯣꯔꯤꯌꯥꯟ
ꯀꯣꯔꯤꯌꯥꯟ ꯑꯗꯨꯗꯣ ꯆꯍꯤ ꯀꯌꯥ ꯇꯝꯗꯣꯏꯅꯣꯕ ꯆꯍꯤ ꯃꯉꯥ ꯌꯥꯝ ꯌꯥꯝꯃꯤꯅ
ꯎꯝ ꯇꯨꯊꯥꯎꯖꯟ ꯇꯨꯋꯦꯟꯇꯤ ꯁꯕꯦꯟꯗ ꯃꯉꯥ ꯁꯨꯗꯣꯏꯕ
ꯑꯣ ꯆꯍꯤ ꯃꯉꯥ ꯌꯥꯝ ꯌꯥꯝ ꯌꯥꯝꯃꯤꯅ ꯃꯣꯏ ꯄꯥꯔꯤꯈꯥꯒ ꯇꯩꯕꯔꯣ
ꯈꯨꯗꯤꯡꯒꯤ ꯇꯧꯔꯤꯅꯦ ꯁꯤꯃꯤꯁꯇꯔ ꯁꯦꯃꯤꯁꯇꯔ ꯀꯩꯅꯣꯕꯧ ꯇꯔꯥꯕꯧꯇꯝꯗꯩꯕ ꯃꯁꯇ ꯕꯤꯑꯦꯒ ꯃꯁꯇ ꯒ ꯄꯨꯂꯞ ꯄꯨꯖꯟꯕ ꯍꯥꯏꯇꯥꯔꯦꯅꯦ ꯀꯣꯁꯁꯦ ꯕꯤꯑꯦ ꯆꯍꯤ ꯌꯥꯝꯗꯦꯗ ꯑꯩ ꯃ ꯆꯠꯂꯨ ꯂꯨꯄꯥ ꯂꯤꯁꯤꯡ ꯃꯉꯥꯃꯨꯛ ꯑꯗꯨꯃꯥꯏꯅ ꯇꯧꯒꯤꯕꯅꯦ
ꯑꯥ ꯑ ꯑꯗꯨ ꯇꯝꯃꯒꯅ ꯍꯌꯦꯡ ꯑꯣꯖꯥꯒꯨꯝꯕ ꯑꯣꯏꯕ ꯌꯥꯏ
ꯌꯥꯏ ꯌꯥꯏ ꯌꯥꯏ ꯌꯥꯏ ꯑꯣꯖꯥ ꯀꯣꯔꯤꯌꯥꯒꯤ ꯑꯣꯖꯥꯒꯨꯝꯕ ꯀꯩꯅꯣ ꯇꯧꯕ ꯁꯨꯝ ꯑꯈꯣꯏꯒꯤ ꯑꯦꯝ ꯌꯨꯗꯖꯤ ꯀꯣꯔꯤꯌꯥꯒꯤ ꯃꯐꯝ ꯑꯣꯖꯥꯒꯩꯖꯦ ꯇꯥꯡꯉꯤꯗꯅ ꯎꯝ ꯑꯦꯄꯂ꯭ꯥꯏꯠ ꯇꯧꯖꯦ ꯍꯥꯏꯗꯅ
ꯑꯥ ꯑꯗꯨꯗꯤ ꯏꯆꯦ ꯀꯣꯔꯤꯌꯥ ꯃꯔꯣꯜ ꯌꯥꯝꯅ ꯈꯪꯉꯝꯃꯅꯤ
ꯎꯝ ꯅꯣꯡꯃꯇ ꯀꯂ꯭ꯥꯁ ꯌꯥꯎꯕ ꯆꯠꯇꯦꯗ ꯏꯕꯦꯝꯃ
ꯌꯥꯎꯕ ꯆꯠꯇꯔꯁꯨ ꯌꯥꯕ꯭ꯔꯣ
ꯆꯗꯕꯅꯤꯗ
ꯑꯗꯨ ꯏꯕ ꯈꯣꯠꯄ ꯇꯧꯕꯗꯣ ꯄꯩꯈꯥ ꯇꯗꯤ ꯂꯨꯗ꯭ꯔꯣ
ꯂꯨꯏ ꯄꯨꯔꯥ ꯑꯉꯥꯡ ꯃꯆꯥ ꯐꯥꯔ ꯂꯥꯏꯔꯤꯛ ꯇꯥꯛꯄꯤꯕꯗꯣ ꯑꯗꯨꯃꯥꯏ ꯇꯥꯛꯑꯦ ꯑꯩꯅ ꯇꯥꯛꯄꯁꯦ
ꯑꯈꯣꯏ ꯏꯃꯥꯟꯅꯕꯤ ꯑꯃꯁꯨ ꯆꯄꯥꯟ ꯇꯝꯃꯦꯕꯀꯣ ꯑꯦꯝ ꯃꯤꯎꯗ ꯃꯣꯏ ꯖꯄꯥꯟ ꯆꯂ
ꯍꯣ ꯑꯩꯈꯣꯏꯁꯨ ꯆꯠꯂꯦ ꯑꯩꯅ ꯆꯠꯇꯕꯩ ꯋꯥꯅꯦ
ꯃꯥ ꯖꯄꯥꯟꯗ ꯆꯠꯂꯦ ꯃꯥꯗꯣ ꯑꯩꯒ ꯍꯥꯟꯅ ꯁꯤꯜꯂꯣꯡꯗ ꯇꯝꯃꯤꯟꯅꯕꯅꯦꯕꯀꯣ ꯄꯣꯂꯤꯇꯤꯀꯦꯜ ꯁꯥꯏꯟꯁꯇ ꯑꯣꯅꯔꯁ ꯇꯧꯕꯅꯦꯕꯀꯣ ꯀꯣꯕꯤ ꯑꯗ ꯑꯗꯨꯒ ꯃꯥ ꯖꯄꯥꯟ ꯋꯦꯁ ꯇꯃꯦꯅ ꯍꯥꯏ ꯃꯥ ꯇꯣꯀꯤꯌꯣꯗꯒ ꯆꯠꯂꯦꯕ
ꯎꯝ ꯑꯩꯈꯣꯏꯁꯨ ꯑꯩꯈꯣꯏꯁꯨ ꯂꯣꯏ ꯆꯠꯂꯦꯕ ꯑꯩꯅ ꯆꯠꯇꯕꯩ ꯋꯥꯅꯦꯕ ꯑ ꯃꯣꯏꯒꯤ ꯀꯣ ꯗꯤꯄꯥꯔꯃꯦꯟꯅꯖꯨ ꯈꯔ ꯑꯗꯨꯝ ꯍꯥꯞ ꯄꯨꯊꯣꯛꯏꯗ ꯑꯦꯃꯤꯁꯟ ꯇꯧꯕꯗ ꯑꯗꯨꯒꯤꯖꯨ ꯈꯔ ꯌꯥꯎꯒꯔ꯭ꯤꯅꯤꯗꯅ ꯄꯩꯁꯥꯗꯣ
ꯑꯥ
ꯃꯤ ꯃꯣꯏꯅꯖꯨꯗꯨꯝ ꯈꯥ ꯄꯨꯊꯣꯛ ꯑꯦ
ꯃꯤꯗꯤ ꯑꯉꯥꯡ ꯃꯆꯥ ꯉꯥꯇ ꯂꯥꯛꯄ꯭ꯔꯥ ꯅꯠꯇ꯭ꯔ ꯀꯅ ꯑꯍꯟ ꯉꯥꯇ ꯂꯥꯛꯄ꯭ꯔꯥ
ꯇ ꯑꯅꯝꯕ ꯂꯥꯏꯗ
ꯑꯥ
ꯃꯄꯥꯜꯂꯣꯝ ꯀꯣꯔꯤꯌꯥ ꯃꯆꯥ
ꯑꯣ ꯀꯣꯔꯣꯌꯥ ꯃꯆꯥꯥ ꯑꯣꯖꯥꯖꯦ
ꯎꯝ ꯃꯅꯤꯄꯨꯔꯤ ꯑꯣꯖꯥ ꯑꯃ ꯌꯥꯎꯋꯦ ꯑꯗꯨꯒ ꯃꯅꯤꯄꯨꯔ ꯑꯣꯖꯥ ꯑꯃ ꯌꯥꯎꯋꯦ ꯑꯗꯨꯒ ꯀꯅꯣꯒꯤ ꯇ꯭ꯔꯥꯏꯕꯦꯟ ꯅꯨꯄꯥꯑꯝꯒ ꯌꯥꯎꯋꯦ ꯑꯗꯨꯃꯩ ꯇꯣꯌꯥ꯫ ꯅꯨꯡꯉꯥꯏ ꯉꯥꯏꯕꯨꯗꯤ ꯎꯝ ꯅꯨꯡꯉꯥꯏꯗꯤ ꯀꯣ ꯅꯨꯡꯉꯥꯏꯗꯤ ꯗꯨꯝ ꯎꯝ ꯐꯖꯅ ꯀꯣꯔꯤꯌꯥꯗ ꯇꯝꯅꯤꯡꯕ ꯀꯣꯔꯤꯌꯥ ꯉꯥꯎꯖꯕ ꯃꯤꯒꯩꯗꯤ ꯌꯥꯝ ꯊꯤ ꯅꯨꯡꯉꯥꯏꯅꯤꯕ ꯈꯣꯏꯅ ꯄꯥꯛ ꯏꯟꯇꯔꯦꯁ ꯂꯩꯇꯦꯗꯅ ꯑꯗꯨꯒꯤ ꯇꯧꯕꯩ ꯋꯥꯅ ꯎꯝ ꯇꯝꯅꯤꯡꯉꯗꯤ ꯇꯝꯃꯨ ꯀꯩꯅꯣ ꯌꯝꯕꯥꯖꯨ ꯅꯠꯇꯦ
ꯑꯁ ꯆꯍꯤ ꯃꯇꯝ ꯄꯥꯝꯃꯨꯔꯦꯗ ꯏꯆꯦꯁ
ꯑꯁ ꯄꯥꯃꯨꯏ ꯄꯥꯃꯨꯏ ꯄꯥꯃꯨꯏ ꯄꯥꯃꯨꯏ ꯎꯝ ꯑꯩꯅ ꯇꯧꯔꯤꯖꯤꯅ ꯑꯩꯈꯣꯏꯒꯤ ꯍꯣꯁꯇꯦꯜ ꯂꯩ ꯌꯥꯅꯕꯩ ꯇꯝꯕꯅꯤꯗ ꯀꯩꯅꯣꯝ ꯇꯝꯗꯗꯤ ꯂꯩ ꯌꯥꯗꯦꯗꯅ
ꯑꯗꯨꯗꯤ ꯏꯆꯦꯗꯣ ꯃꯊꯪ ꯆꯍꯤ ꯂꯣꯏ ꯆꯠ ꯆꯠꯂꯣ ꯃꯨꯛ ꯍꯥꯏꯔ
ꯍꯥꯏꯗꯨꯔꯤꯕꯅꯤ ꯃꯊꯪ ꯆꯍꯤꯕꯧ ꯈꯥꯡꯉꯒꯦ ꯈꯟꯕ ꯑꯩꯅ
ꯈꯔ ꯂꯩꯔꯗꯤ ꯏꯆꯦ ꯂꯨꯍꯣꯡꯒꯦ ꯍꯥꯏꯔꯛꯑꯅꯤꯅꯦ
ꯍꯣꯡꯕꯨ ꯍꯣꯡꯅꯤꯡꯉꯕꯅꯤ ꯏꯕꯦꯃꯥ ꯆꯍꯤꯖꯦ ꯌꯥꯔꯛꯇ꯭ꯔꯕꯅꯤꯅꯦꯍꯦ
ꯆꯦ ꯅꯣꯢꯁꯦ ꯅꯆꯤꯟꯅꯥꯎ ꯀꯌꯥ ꯁꯨꯒꯦ
ꯍꯥꯥ
ꯏꯆꯤꯟ ꯏꯅꯥꯎ ꯀꯌꯥ ꯁꯨꯒꯦꯕ
ꯑꯍꯨꯝ
ꯅ ꯀꯌꯥꯁꯨꯕ
ꯑꯩꯅꯥ ꯑꯅꯤ ꯁꯨꯕꯤ
ꯑꯇꯩ ꯂꯣꯏꯅ ꯃꯣꯏ ꯂꯨꯍꯣꯡꯕ ꯂꯣꯏꯔꯕꯣ ꯌꯨꯝ
ꯍꯣꯡꯗ꯭ꯔꯤ ꯍꯣꯡꯗ꯭ꯔꯤ ꯏꯌꯥ ꯏꯌꯥ
ꯑꯣ ꯃꯈꯥꯗꯅ ꯏꯅꯥꯎꯄꯤ
ꯏꯅꯥꯎꯄꯤ ꯑꯪ ꯏꯅꯥꯎꯄꯤ ꯑꯃ ꯂꯩ ꯃꯥ ꯍꯣꯡꯗ꯭ꯔꯤ ꯑꯩ ꯍꯣꯡꯗ꯭ꯔꯤ ꯑꯩ ꯉꯥꯢ ꯂꯩ ꯃꯥꯁꯨ
ꯏꯆꯦ ꯍꯣꯢ ꯌꯨꯝ ꯌꯥꯝ ꯂꯥꯞꯄ꯭ꯔꯣ
ꯂꯥꯞꯇꯦꯗꯥ ꯕꯖꯥꯔꯗꯩꯅ ꯑꯩꯈꯣꯢ ꯇꯈꯦꯟꯐꯧꯁꯦ ꯀꯤꯂꯣꯃꯤꯇꯔ ꯇꯔꯥꯃꯥꯊꯣꯢꯅꯤꯗ
ꯑꯣ
ꯂꯥꯞꯇꯦ ꯂꯥꯞꯇꯦ ꯑꯪ
ꯑꯗ ꯂꯩꯕꯁꯤꯕꯨ ꯅꯨꯡꯉꯥꯏꯕ꯭ꯔꯣ ꯀꯃꯥꯏ ꯇꯧꯒꯦ
ꯃꯤꯒꯤ ꯏꯁꯤꯡ ꯂꯣꯏ ꯁꯤꯖꯤꯟꯅꯩ ꯃꯑꯣꯡꯗ ꯁꯤꯖꯤꯟꯅꯩ ꯑꯃꯒ ꯑꯃꯒ ꯃꯥ ꯃꯥꯅ ꯊꯣꯛꯄ ꯄꯪꯇꯧ ꯇꯧꯅꯩ ꯌꯦꯡꯖꯟꯅꯗꯦꯗꯅ ꯅꯨꯡꯉꯥꯢ ꯌꯥꯝꯅ ꯋꯥꯜ ꯐꯖꯅ ꯋꯥꯀꯤꯡ ꯆꯠꯂꯖꯨ
ꯍꯥꯥ
ꯋꯥꯀꯤꯡꯒ ꯆꯠꯄꯁꯦ ꯍꯣꯁꯇꯦꯜ ꯃꯅꯨꯡꯖꯦ ꯆꯥꯛ ꯇꯣꯛꯑ ꯋꯥ ꯋꯥꯜꯗꯣ ꯐꯖꯅ ꯈꯥꯔ ꯊꯝꯃꯕꯅꯤꯅ ꯀꯤꯅꯤꯡꯉꯥꯏ ꯀꯩꯁꯨ ꯑꯣꯏꯗ꯭ꯔꯦꯗꯅ ꯎꯝ ꯅꯨꯡꯉꯥꯏꯌꯦ ꯀꯩꯅꯣꯝꯃ ꯅꯥꯔꯛ ꯌꯦꯛꯂꯛꯑꯦ ꯈꯟꯕꯁꯦ ꯁꯦꯀꯨꯔꯤꯇꯤ ꯀꯩꯀꯥꯅ ꯆꯣꯡꯊꯣꯛꯇꯅ ꯋꯥꯔꯗꯦꯟ ꯆꯣꯡꯊꯣꯛꯇꯅ ꯇꯧꯋꯦꯕ ꯑꯍꯤꯡꯗ ꯅꯥꯔꯛꯄ ꯌꯦꯛꯂꯛꯄꯁꯦ ꯃꯣꯏꯅ ꯒꯥꯔꯤ ꯄꯨꯊꯣꯛꯑ ꯑꯦꯝꯕꯨꯂꯦꯟꯁ ꯄꯨꯊꯣꯛꯑꯒ ꯇꯧꯔꯒ
ꯑꯗꯨꯒꯤꯗꯤ ꯅꯨꯡꯉꯥꯏꯕ
ꯎꯝ ꯑꯗꯨꯒꯤꯗꯤ ꯗꯥꯏꯇ ꯂꯧꯕꯤꯅꯕ ꯂꯩꯕ ꯍꯥꯏꯇꯥꯔꯦꯅꯦ ꯑꯗꯨꯅ ꯅꯨꯡꯉꯥꯏꯌꯦꯕ ꯅꯨꯡꯉꯥꯏꯕꯗꯤ ꯌꯥꯝꯅ ꯅꯣꯏꯗꯤ ꯑꯗꯨꯗ ꯂꯩꯕ ꯅꯨꯡꯉꯥꯏꯕ꯭ꯔꯣ
ꯅꯨꯡꯉꯥꯢ
ꯑꯩꯩꯗꯤ ꯂꯥꯛꯄꯁꯨ ꯀꯨꯏꯁꯨ ꯀꯨꯏꯗ꯭ꯔꯤ
ꯎꯝ ꯖꯨꯠ ꯆꯥꯗꯕ ꯌꯥꯝꯅ ꯔꯦꯟꯠ ꯌꯥꯝ ꯂꯩꯀꯣ ꯅꯍꯥꯟ ꯑꯃ ꯌꯦꯡꯉꯦ ꯑꯁ ꯖꯨꯠ ꯌꯥꯝ ꯆꯥꯍꯧꯗꯦ ꯄꯤꯛꯈ꯭ꯔꯕ ꯀꯥꯗꯨꯗ ꯃꯤ ꯑꯅꯤ ꯊꯝꯗꯣꯏꯅꯦꯌꯦ
ꯄꯩꯁꯥꯗꯤ ꯍꯣꯡꯕ
ꯅꯣꯏꯒ ꯃꯥꯟꯅꯩ ꯄꯩꯁꯥ ꯃꯃꯜꯗꯤ
ꯑꯣ
ꯑꯗꯨꯑꯣꯏꯁꯨ ꯍꯦꯟꯃꯜꯂꯦ ꯇꯨꯀꯠꯆꯩꯕ ꯑꯩ ꯂꯩꯅꯤꯡꯗꯦꯕ ꯄꯤꯛꯈ꯭ꯔꯗꯨꯗ ꯃꯤ ꯑꯅꯤ ꯊꯨꯜ ꯂꯩꯕꯝꯕꯣꯛ ꯂꯩꯇꯦ ꯍꯥꯏꯕ ꯅꯪꯕꯨ ꯑꯗ ꯀꯃꯥꯢ ꯂꯩꯗꯣꯢꯅꯣ ꯍꯥꯢꯕ ꯀꯩꯝꯐꯥꯎ ꯍꯦꯛ ꯊꯝꯕꯝ ꯂꯩꯇꯦ
ꯍꯣꯢ ꯏꯆꯦ ꯆꯥꯛ ꯊꯣꯡꯖꯔꯣ ꯑꯗꯨꯗꯤ
ꯍꯣ ꯍꯣ ꯍꯣꯢ ꯊꯝꯃꯒꯦ ꯊꯝꯃꯒꯦ